ꯍꯜꯂꯣ ꯀꯩꯗꯧꯔꯝꯃꯤꯅꯣ꯫
ꯑꯩ ꯁꯨꯝ ꯂꯩꯔꯝꯕꯅꯦ ꯁꯨꯝꯍꯥꯡꯗ ꯂꯦꯞꯄꯤ
ꯑꯣ ꯀꯃꯥꯏ ꯀꯃꯥꯏ ꯇꯧꯔꯤꯒꯦ꯫
ꯑꯗꯨꯝ ꯅꯨꯡꯉꯥꯏꯔꯤ ꯍꯥꯏꯇꯥꯔꯦꯅꯦ ꯄꯨꯡꯂꯩ ꯂꯩꯔꯤ꯫
ꯎꯝ ꯄꯥꯎ ꯐꯥꯎꯅꯗꯕ ꯌꯥꯝ ꯀꯨꯏꯔꯦꯅ ꯁꯨꯝ ꯐꯣꯟ ꯇꯧꯔꯛꯄꯅꯦ꯫
ꯑꯥ ꯀꯨꯏꯔꯦ ꯀꯩ ꯂꯩꯔꯒꯦ ꯁꯨꯝ ꯇꯧꯔꯛꯏꯔꯣ ꯀꯩ ꯂꯩꯔꯒꯦ꯫
ꯍꯣꯏ ꯁꯨꯝ ꯇꯧꯔꯛꯏꯅꯦ ꯑꯩꯁꯦ ꯍꯧꯖꯤꯛꯁꯦ ꯌꯨꯝꯗ ꯊꯣꯛꯂꯛꯀꯗꯧꯕ ꯑꯗꯣ ꯌꯨꯝ ꯊꯣꯛꯂꯛꯑ ꯀꯥꯟꯗ ꯁꯨꯝ ꯍꯥꯏꯗꯤ ꯊꯦꯡꯅꯗꯕ ꯀꯨꯏꯔꯕꯅꯤꯅ ꯅꯣꯡ ꯐꯥꯗꯣꯛ ꯀꯣꯏꯕ ꯆꯠꯂꯨꯁꯦꯅ ꯍꯥꯏꯒꯦꯅ ꯐꯣꯟ ꯇꯧꯔꯛꯄꯅꯦ꯫
ꯌꯥꯏꯌꯦ ꯌꯥꯏꯌꯦ ꯑꯗꯨꯝ ꯆꯠꯂꯂꯣꯏꯔꯦ ꯀꯩꯅ ꯄꯨꯟꯗꯕꯁꯨ ꯀꯨꯏꯔꯦ꯫
ꯀꯔꯥꯏꯗ ꯍꯥꯏꯗꯤ ꯑꯩꯗꯤ ꯌꯨꯝꯗ ꯂꯩꯇ꯭ꯔꯕꯅꯤꯅ ꯍꯧꯖꯤꯛꯁꯦ ꯀꯣꯏꯕ ꯆꯥꯐꯝ ꯈꯣꯠꯐꯝꯁꯦ ꯐꯖꯅ ꯈꯪꯗꯦ ꯐꯨꯛꯄ ꯀꯩꯅꯣꯗ ꯍꯥꯏꯗꯤ ꯑꯗꯣ ꯅꯪꯅ ꯃꯐꯝ ꯂꯩꯇꯥꯔꯗꯤ ꯅꯪꯅ ꯈꯔ ꯊꯤꯔꯛꯑꯣꯗꯅ꯫
ꯌꯥꯅꯤ ꯑꯩ ꯑꯩ ꯁꯤꯜꯂꯛꯀꯦ ꯅꯪꯂꯥꯛ ꯍꯣꯏ ꯑꯗꯨꯝ ꯁꯤꯜꯂꯥꯗꯕꯅꯦ ꯃꯐꯝ ꯆꯥ ꯆꯥꯕ ꯃꯇꯝꯗꯨꯒꯤ ꯌꯥꯅ ꯌꯥꯅꯕ ꯑꯗꯨꯝ ꯏꯕꯥꯥꯅꯤ ꯆꯠ ꯌꯥꯕ ꯑꯩꯈꯣꯏ ꯄꯨꯂꯞ ꯑꯣꯏꯔꯁꯨ ꯑꯗꯨꯝ
ꯑꯗꯨꯨꯗꯤ ꯄꯨꯟꯗꯕꯁꯨ ꯀꯨꯏꯔꯦ ꯍꯥꯏꯗꯤ ꯁꯤꯗꯗꯤ ꯑꯩꯈꯣꯏꯗꯤ ꯆꯠꯐꯝ ꯈꯣꯠꯐꯝꯗꯣ ꯅꯨꯄꯤ ꯉꯥꯛꯇ ꯂꯩꯕꯅꯤꯅ ꯆꯠꯄ ꯈꯣꯠꯄꯁꯦ ꯀꯩꯝ ꯐꯪꯗꯦꯕ ꯍꯥꯏꯗꯤ ꯁꯥꯒ ꯁꯥꯕꯒ ꯑꯗꯩꯗꯤ ꯀꯣꯂꯦꯖ ꯀꯩꯀꯩ ꯆꯠꯄꯅꯤꯅ ꯑꯗꯨꯝ ꯍꯥꯏꯗꯤ ꯀꯣꯂꯦꯖ ꯆꯠꯄꯁꯨ ꯍꯥꯏꯁꯦ ꯑꯩꯈꯣꯏ ꯗꯤ ꯉꯟꯇꯥꯅ ꯆꯠꯈ꯭ꯔꯅꯤ ꯄꯨꯡꯗꯣ ꯑꯗꯨꯒ ꯑꯗꯨꯝ ꯍꯥꯏꯗꯤ ꯃꯝꯅ ꯍꯜꯂꯛꯄꯅꯤꯅ ꯑꯩꯈꯣꯏꯗꯤ ꯀꯗꯥꯥꯏ ꯆꯠꯂꯨꯅꯤ ꯅꯨꯄꯤ ꯉꯥꯛꯇ ꯂꯩꯕꯅꯤꯅ ꯆꯠꯄ ꯈꯣꯠꯄꯗꯣ ꯍꯥꯏꯗꯤ ꯈꯨꯗꯣꯡ ꯆꯥꯕ ꯌꯥꯝ ꯋꯥꯠꯂꯦꯕ ꯑꯗꯨꯗꯨꯅ ꯌꯨꯝꯗ ꯊꯣꯛꯂꯛꯑ ꯀꯥꯟꯗ ꯅꯣꯏ ꯍꯥꯏꯗꯤ ꯁꯨꯝ ꯎꯅꯗꯕ ꯈꯣꯠꯇꯕ ꯁꯨ ꯀꯨꯏꯔꯕꯅꯤꯅ ꯄꯨꯜꯂꯒ ꯍꯥꯏꯐꯦꯠ ꯀꯣꯏꯕ ꯆꯠꯂꯨꯁꯦ꯫
ꯌꯥꯏꯌꯦ ꯆꯠꯁꯤ ꯑꯗꯨꯗ ꯑꯗ ꯑꯗꯤ ꯄꯣ ꯑꯅꯥ ꯑꯌꯦꯛ ꯀꯝ ꯌꯥꯎꯗ꯭ꯔ꯫
ꯍꯣꯏ ꯑꯅꯥ ꯑꯛꯇꯤ ꯌꯥꯎꯗꯦ ꯁꯤꯗ ꯑꯗꯣ ꯅꯪꯗꯤ ꯑꯅꯥ ꯑꯌꯦꯛ ꯌꯥꯎꯕ꯭ꯔ꯫
ꯌꯥꯎꯗꯦꯗ ꯇꯁ ꯌꯥꯝ ꯐꯔꯤꯗ ꯑꯩ꯫
ꯑ ꯁꯤꯗꯗꯤ ꯌꯥꯝ ꯁꯥꯏꯌꯦ ꯑꯗꯣ ꯑꯗꯨꯗꯤ ꯁꯥꯕ꯭ꯔ ꯀꯃꯥꯏ ꯇꯧꯏꯦ꯫
ꯏꯖꯗꯤ ꯇꯝꯕ ꯉꯝꯗꯦ ꯅꯣꯡꯃꯅ ꯁꯥꯏ ꯅꯣꯡꯃꯅ ꯏꯪꯉꯤ ꯉꯁꯤꯗꯤ ꯅꯣꯡ ꯆꯨꯏ ꯉꯁꯥꯏ ꯉꯥꯏꯍꯥꯛ ꯈꯪꯗꯦ ꯇꯝꯕ ꯉꯝꯕ ꯅꯠꯇꯦ꯫
ꯑꯈꯣꯏ ꯁꯤꯗꯗꯤ ꯎꯝꯍꯨꯝ ꯌꯥꯝ ꯁꯥꯏꯌꯦ ꯀꯩ ꯍꯥꯏꯗꯣꯏꯅꯣ ꯈꯪꯗꯦꯗ ꯑꯗꯣ ꯍꯥꯏꯗꯤ ꯎ ꯁꯥꯕꯁꯦ ꯃꯃꯥꯡꯒꯤꯗꯅ ꯈꯔ ꯃꯃꯥꯡ ꯆꯍꯤꯗꯅ ꯈꯔ ꯍꯦꯜꯂꯦ ꯍꯟꯗꯛ ꯆꯍꯤꯗꯤ ꯑ ꯈꯔ ꯁꯥꯕꯁꯦ ꯋꯥꯠꯂꯦꯕ꯫ ꯍꯧꯗꯣ ꯍꯧꯖꯤꯛꯇꯤ ꯍꯧꯖꯤꯛꯇꯤ ꯑꯃꯨꯛ ꯁꯥꯕꯁꯦ ꯍꯦꯟꯒꯠꯂꯛꯑꯕ ꯃꯥꯜꯂꯦ ꯉꯁꯤ ꯉꯔꯥꯡ ꯅꯍꯥꯟꯗꯒꯤ ꯌꯥꯝ ꯀꯥ ꯍꯦꯟꯅ ꯁꯥꯕ ꯈꯣꯠꯄ ꯇꯧꯋꯦ ꯑꯗꯨꯗꯨꯅ ꯆꯠꯊꯣꯛꯄ ꯍꯥꯏꯕꯗꯣ ꯑꯩꯅ ꯍꯥꯏꯗꯤ ꯁꯨꯝ ꯀꯣꯏꯕ ꯆꯠꯄꯕꯨ ꯑꯣꯏꯔꯣ ꯁꯤꯗ ꯍꯥꯏꯗꯤ ꯑ ꯂꯝꯗ ꯂꯩꯔꯤꯅꯦꯅ ꯈꯤꯇꯪ ꯐꯖꯕ ꯃ ꯐꯝ ꯑꯃ ꯀꯩꯃ ꯀꯩꯃ ꯍꯥꯏꯕꯗꯨꯁꯨ ꯌꯦꯡꯕꯝ ꯂꯥꯛꯐꯝ ꯑꯁꯨ ꯈꯪꯗꯦ ꯆꯠꯄꯁꯨ ꯍꯥꯏꯗꯤ ꯉꯝꯗꯦꯕ ꯀꯩꯒꯤꯅꯣ ꯍꯥꯏꯕꯗ ꯌꯥꯝ ꯁꯥꯕ ꯈꯣꯠꯄꯅꯤ ꯏꯁꯥ ꯆꯣꯛꯊꯕꯅ ꯍꯥꯜꯂꯦꯕ ꯑꯗꯨꯅ ꯌꯨꯝꯊꯂꯩꯀꯥꯟꯗ ꯑꯈꯣꯏ ꯁꯨꯝ ꯀꯣꯏꯕ ꯆꯠꯄ ꯈꯣꯠꯄ ꯑꯗꯨꯗꯨꯅ ꯅꯨꯡꯉꯥꯏꯗꯧ ꯃꯥꯜꯂꯤꯗꯅ
ꯃꯌꯝ ꯄꯨꯟ ꯆꯠꯄꯅꯕꯨ ꯑꯗꯨ ꯅꯨꯡꯉꯥꯏꯗꯣꯏꯅꯦ ꯅꯣꯏ ꯅꯨꯄꯤ ꯈꯇꯪ ꯆꯠꯄꯗꯩꯗꯤ
ꯑꯗꯣ ꯀꯩꯅꯣ ꯆꯥꯅ ꯊꯛꯅꯕ ꯀꯩꯀꯩ ꯄꯨꯔꯒ ꯑꯥꯗ ꯆꯠꯄꯅ ꯐꯗꯣꯏꯔꯥ ꯅꯠꯇ꯭ꯔꯒꯅ ꯀꯃꯥꯏꯅ ꯇꯧꯖꯤꯒꯦ
ꯍꯧꯖꯤꯛꯀꯥꯟꯗꯤ ꯑꯗꯨꯃꯥꯏꯅ ꯌꯥꯝ ꯆꯠꯅꯔꯝꯅꯦ ꯑꯗꯨꯃꯥꯏꯅ ꯆꯠꯄꯅ ꯐꯗꯣꯏ ꯑꯌꯨꯛ ꯉꯟꯇꯥ ꯊꯣꯛꯈ꯭ꯔꯒ ꯉꯟꯅ ꯊꯣꯛꯑꯒ ꯉꯟꯅ ꯍꯟꯖꯟꯕ ꯌꯨꯝꯗꯁꯨ ꯌꯥꯕ ꯀꯩꯏꯝ ꯍꯥꯏꯅꯗꯅꯕ ꯑꯗꯨꯃꯥꯏꯅ ꯆꯠꯂꯒ ꯃꯐꯝ ꯑꯃꯗ ꯆꯥꯛ ꯆꯥꯕ ꯃꯐꯝꯗ ꯆꯠꯂꯒ ꯃꯌꯥꯝ ꯄꯨꯟꯅ ꯆꯠꯇꯅ ꯐꯩ
ꯍꯣꯏ ꯑꯗꯨꯗꯤ ꯑꯩꯈꯣꯏ ꯃꯌꯥꯝ ꯄꯨꯟꯅ ꯆꯠꯇꯣꯏꯅꯤꯅ ꯍꯥꯏꯗꯤ ꯑꯗꯨꯝ ꯈꯔ ꯉꯟꯅ ꯆꯠꯂꯖꯦ ꯅꯪꯅ ꯑꯗꯨꯝ ꯁꯤꯜꯂꯛꯑꯣ ꯑꯩꯖꯨ ꯍꯥꯏꯗꯤ ꯏꯃꯥꯟꯅꯕꯤ ꯀꯩꯀꯩ ꯂꯩꯕꯖꯤꯡꯗꯣ ꯁꯨꯃꯥꯏꯅ ꯆꯠꯁꯦ ꯈꯣꯠꯁꯦꯅ ꯑꯩꯈꯣꯏ ꯁꯤꯗ ꯂꯩꯕ ꯏꯃꯥꯟꯅꯕꯤꯖꯤꯡꯖꯦ ꯇꯧꯔ ꯄꯨꯜꯂꯞ ꯍꯧꯔꯛꯑꯒꯦ ꯑꯗꯨꯗꯨꯒ ꯆꯠꯂꯁꯦ ꯑꯗꯨꯝ ꯍꯥꯏꯗꯤ ꯈ ꯌꯥꯔꯤꯉꯩ ꯑꯗꯨꯝ ꯉꯟꯅ ꯊꯣꯛꯑꯁꯦꯕ ꯑꯥꯗ ꯆꯥꯅ ꯊꯛꯅꯕ ꯀꯩꯀꯩ ꯑꯗꯨꯝ ꯁꯤꯟꯗꯅ ꯂꯥꯡꯗꯅ ꯇꯧꯔꯗꯣꯏꯅꯤꯅ ꯌꯥꯔꯤꯉꯩ ꯉꯟꯅ ꯊꯣꯛꯑꯁꯦ ꯑꯗꯨꯝ ꯆꯥꯛꯁꯨ ꯆꯥꯗꯣꯏꯅꯤꯅ ꯍꯥꯏꯗꯤ ꯆꯥꯛ ꯆꯥꯔꯒ ꯐꯠꯍꯜꯂꯛꯄꯗꯨꯁꯨ ꯅꯨꯡꯉꯥꯏꯇꯦꯗꯅ ꯑꯗꯨꯗꯨꯅ ꯁꯨꯝ ꯍꯥꯏꯗꯤ ꯆꯠꯇꯣꯔꯤ ꯃꯐꯝꯗꯨꯗ ꯁꯨꯝ ꯆꯥꯛ ꯆꯥꯔ ꯈꯣꯠꯂꯅꯤ ꯄꯣꯊꯥꯔꯅꯤ ꯉꯥꯏꯍꯥꯛ ꯑꯗꯩꯩ ꯆꯥꯛ ꯍꯦꯛ ꯆꯥꯕꯒ ꯑꯃꯨꯛ ꯀꯩꯀꯩ ꯌꯦꯡꯕ ꯆꯠꯄ ꯍꯥꯏꯖꯤꯖꯨ ꯑꯩꯈꯣꯏꯗ ꯋꯥꯗꯣꯏꯅꯤꯗꯅ ꯑꯗꯨꯗꯨꯅ ꯆꯥꯕ ꯂꯣꯏꯔꯒ ꯉꯥꯏꯍꯥꯛ ꯄꯣꯊꯥꯔ ꯈꯣꯠꯂꯒ ꯑꯗꯨꯏꯒꯤꯀꯥꯟꯗ ꯍꯥꯏꯗꯤ ꯉꯥꯏꯍꯥꯛ ꯄꯣꯥ ꯊꯥꯔꯒ ꯏꯁꯥꯗꯣ ꯑꯗꯨꯒ ꯆꯠꯁꯦꯕ ꯀꯩꯀꯩ ꯑꯇꯣꯞꯄ ꯀꯩꯀꯩ ꯃꯐꯝ ꯌꯦꯡꯕꯁꯨ ꯆꯠꯁꯦ ꯑꯗꯣ ꯀꯩꯅꯣ ꯍꯥꯏꯗꯤ ꯆꯥꯅ ꯊꯛꯅꯕꯖꯤꯡꯖꯦ ꯑꯗꯨꯝ ꯅꯣꯏ ꯅꯨꯄꯥ ꯅꯣꯏꯅ ꯑꯗꯨꯝ ꯈꯔ ꯈꯔ ꯂꯥꯡꯉ ꯄꯣꯔꯛꯑꯣ ꯑꯩꯈꯣꯏ ꯁꯨꯝ ꯍꯥꯏꯗꯤ ꯁꯥ ꯉꯥꯗꯨꯣ ꯅꯣꯏꯅ ꯑꯗꯨꯝ ꯄꯣꯔꯛꯑꯣ ꯑꯗꯨꯒ ꯑꯩꯈꯣꯏꯅ ꯑꯃꯨꯛ ꯏꯟꯁꯥꯡ ꯅꯥꯄꯤ ꯀꯩꯀꯩꯗꯣ ꯑꯩꯈꯣꯏ ꯅꯨꯄꯤꯒꯩꯅ ꯑꯩꯈꯣꯏꯅ ꯁꯤꯜꯂꯛꯑꯒꯦ ꯌꯥꯗꯣꯏ ꯅꯠꯇ꯭ꯔꯥ
ꯌꯥꯅꯤꯌꯦ ꯑꯗꯨꯒꯤꯗꯤ ꯍꯌꯦꯡꯋꯥ ꯅꯥꯁꯜꯂ ꯑꯗꯨꯝ ꯈꯟꯅꯔꯖꯨ ꯌꯥꯅꯤ ꯅꯣꯏ ꯃꯌꯥꯝꯅ ꯀꯔꯤ ꯆꯥꯅꯤꯡꯉꯤꯕ ꯆꯥꯕ ꯀꯅꯥꯅ ꯀꯔꯤ ꯆꯥꯕ ꯈꯪ ꯍꯪꯅꯗ꯭ꯔꯗꯤ ꯐꯖꯅꯀꯣ ꯑꯗꯨ ꯈꯪꯅꯔꯒ ꯐꯖꯅ ꯑꯗꯨꯝ ꯍꯪꯅꯔ ꯃꯇꯝꯗꯨꯗ ꯌꯥꯅꯕ
ꯑꯗꯨꯗꯤ ꯑꯩꯁꯨ ꯁꯤꯗ ꯍꯥꯏꯗꯤ ꯏꯃꯥꯟꯅꯕꯤ ꯀꯅꯥ ꯀꯅꯥ ꯌꯥꯎꯅꯤꯡꯉꯤꯕ ꯈꯣꯠꯂꯤꯕ ꯃꯣꯏ ꯃꯌꯥꯝꯖꯤꯡꯗꯣ ꯑꯩꯁꯨ ꯍꯪꯉꯛꯑꯒꯦ ꯑꯗꯨꯗꯨꯒ ꯍꯥꯏꯗꯤ ꯃꯤ ꯌꯥꯝꯗꯕꯤꯗ ꯆꯠꯄꯗꯨꯗꯤ ꯈꯔ ꯅꯨꯡꯉꯥꯏꯕ ꯋꯥꯠꯂꯤꯗꯅ ꯆꯠꯅꯤ ꯆꯠꯂꯗꯤ ꯃꯤ ꯈꯔ ꯌꯥꯝ ꯆꯠꯂꯒ ꯍꯥꯏꯗꯤ ꯈꯔ ꯅꯨꯡꯉꯥꯏꯗꯧꯕ ꯑꯆꯤꯛꯄ ꯃ ꯐꯝ ꯑꯃ ꯊꯤꯔ ꯆꯠꯁꯦ
ꯑꯆꯤꯛꯄ ꯃꯐꯝ ꯃꯐꯝ ꯉꯥꯛꯇ ꯖꯤꯀꯥꯟꯗꯤ ꯌꯥꯝ ꯊꯥꯒꯠꯅꯔꯦ ꯃꯤꯁꯤꯡꯖꯨ ꯑꯆꯤꯛꯄ ꯃꯐꯝꯑꯅ ꯊꯤ ꯊꯤ ꯆꯠꯂꯗꯧꯅꯤ ꯍꯦꯛꯇ ꯃꯌꯥꯝꯒꯤ ꯑꯄꯥꯝ ꯑꯄꯥꯝꯕ ꯅꯣꯡꯃꯗꯨꯗ ꯁꯤꯟ ꯊꯨꯡꯅꯕ ꯍꯦꯛꯇ ꯆꯠꯀꯗꯕ
ꯃꯐꯝꯁꯦ ꯑꯃꯈꯛꯇꯪꯗꯅ ꯐꯗꯣꯏꯔꯥ ꯅꯠꯇ꯭ꯔꯒꯅ ꯑꯃ ꯑꯅꯤ ꯁꯨꯝ ꯍꯥꯏꯗꯤ ꯑꯃꯗ ꯁꯨꯝ ꯆꯥꯛ ꯆꯥꯔꯝꯃꯁꯨ ꯉꯥꯏꯍꯥꯛ ꯍꯥꯏꯗꯤ ꯄꯣꯊꯥꯔ ꯈꯣꯠꯂꯒ ꯄꯣꯠꯆꯩ ꯀꯩꯀꯩꯗꯣ ꯂꯣꯏꯁꯤꯜꯂꯒ ꯑꯇꯣꯞꯄ ꯃꯐꯝ ꯑꯃꯗ ꯑꯃꯨꯛ ꯀꯣꯏꯕ ꯆꯠꯄꯅ ꯐꯒꯗ꯭ꯔꯥ ꯅꯠꯇ꯭ꯔꯒ ꯃꯐꯝ ꯑꯃꯗ ꯈꯛ ꯂꯣꯏꯁꯤꯟꯖꯤꯔꯥ
ꯃꯐꯝ ꯑꯃꯈꯛꯇ ꯂꯣꯏꯁꯟꯕꯗꯤ ꯅꯨꯡꯉꯥꯏꯔꯣꯏꯗ ꯃꯌꯥꯝꯁꯦ ꯅꯣꯡ ꯐꯥꯗꯣꯛ ꯄꯨꯟꯕꯅꯤꯅ ꯍꯥꯏꯗꯤ ꯃꯐꯝ ꯈꯔ ꯌꯥꯝꯅ ꯆꯠꯍꯧꯒꯗꯧꯅꯤ ꯆꯠꯂꯤ ꯄꯥ ꯄꯨꯟꯕꯁꯨ ꯐꯪꯗꯦ ꯄꯥꯛ-ꯄꯥꯛ ꯇꯥꯡ ꯇꯥꯡ ꯄꯨꯟꯕꯅꯤꯅ
ꯍꯣꯏ ꯑꯗꯨꯅꯦ ꯑꯩꯖꯨ ꯈꯜꯂꯤ ꯍꯥꯏꯗꯤ ꯃꯐꯝ ꯑꯃꯈꯛꯇꯪꯗ ꯆꯠꯄ ꯍꯥꯏꯕꯗꯨꯗꯤ ꯁꯨꯝ ꯅꯨꯡꯉꯥꯏꯕꯁꯦ ꯈꯤꯇꯪ ꯋꯥꯠꯇꯧ ꯃꯥꯟꯕ ꯑꯗꯨꯅ ꯃꯐꯝ ꯍꯥꯏꯗꯤ ꯑꯅꯤ ꯑꯍꯨꯝ ꯑꯗꯨꯅ ꯌꯥꯔꯤꯉꯩ ꯑꯗꯨꯝ ꯉꯟꯅ ꯆꯠꯇꯥꯥꯔꯗꯤ ꯏ ꯅꯪꯗ ꯑꯗꯨꯝ ꯅꯪꯗꯣꯏꯅꯦꯕ ꯍꯥꯏꯗꯤ ꯉꯟꯅ ꯊꯣꯛꯈ꯭ꯔꯗꯤ ꯍꯥꯏꯗꯤ ꯃꯐꯝ ꯃꯐꯝꯗꯣ ꯑꯃꯗ ꯍꯥꯏꯗꯤ ꯉꯥꯏꯍꯥꯛ ꯑꯗꯨꯝ ꯄꯣꯊꯥꯔꯒ ꯈꯣꯠꯂꯒ ꯀꯩ ꯀꯩꯅꯣ ꯑꯗꯨꯝ ꯍꯥꯏꯗꯤ ꯆꯥꯔꯅ ꯊꯛꯅꯕꯗꯣ ꯇꯧꯔꯖꯨ ꯑꯗꯨꯒ ꯉꯥꯏꯍꯥꯛ ꯂꯩꯔꯒ ꯑꯃꯨꯛ ꯑꯇꯣꯞꯄ ꯃꯐꯝ ꯑꯃꯗ ꯑꯃꯨꯛ ꯁꯤꯜꯂꯒ ꯈꯣꯠꯂꯒ ꯑꯗꯨꯃꯥꯏꯅ ꯆꯠꯄꯗꯨꯅ ꯐꯩꯗꯅ ꯑꯗꯨ ꯅꯠꯇ꯭ꯔꯗꯤ ꯍꯥꯏꯗꯤ ꯈꯔ ꯑꯗꯨꯝ ꯅꯨꯡꯉꯥꯏꯗꯧ ꯅꯨꯡꯉꯥꯏꯕꯗꯣ ꯅꯨꯡꯕꯨꯗꯤ ꯅꯨꯡꯉꯥꯏꯅꯤ ꯑꯗꯨ ꯑꯣꯏꯇꯥꯔꯁꯨ ꯅꯨꯡꯉꯥꯏꯕꯗꯣ ꯈꯔ ꯍꯟꯗꯧ ꯋꯥꯠꯂꯦꯕ ꯑꯗꯨꯗꯨꯅ ꯆꯠꯄꯩ ꯈꯣꯠꯄꯩꯁꯤꯗꯤ ꯄꯥꯛꯅ ꯑꯩꯈꯣꯏꯅ ꯈꯪꯗ꯭ꯔꯦ ꯑꯗꯨꯗꯨꯅ ꯅꯣꯏꯅ ꯑꯗꯨꯝ ꯃꯐꯝ ꯀꯩꯀꯩꯗꯣ ꯑꯗꯨꯝ ꯍꯧꯔꯛꯑꯣ ꯑꯗꯩꯗꯤ ꯅꯪꯒꯤ ꯍꯥꯏꯗꯤ ꯅꯅꯥꯎ ꯅꯨꯄꯥ ꯂꯩꯕꯕꯨ ꯑꯣꯏꯔꯣ ꯑꯃꯕꯨ ꯑꯣꯏꯔꯣ ꯅꯃꯥꯟꯅꯕꯕꯨ ꯑꯣꯏꯔꯣ ꯑꯗꯨ ꯃꯌꯥꯝꯗꯨꯗ ꯍꯥꯏꯗꯤ ꯃꯐꯝꯗꯣ ꯁꯨꯝ ꯃꯣꯏꯅ ꯐꯖꯕ ꯈꯣꯠꯄꯗꯣ ꯅꯣꯏ ꯅꯨꯄꯥꯅꯁꯨ ꯈꯔ ꯍꯦꯟꯅ ꯈꯪꯕꯅꯤꯅ ꯑꯗꯨꯒꯤꯗꯣ ꯀꯩꯀꯩꯗꯣ ꯅꯣꯏꯅ ꯌꯦꯡꯉꯛꯑꯣ ꯑꯗꯩꯗꯤ ꯍꯥꯏꯗꯤ ꯃꯥꯡꯖꯧꯅꯅ ꯑꯩꯈꯣꯏꯉꯩꯅ ꯁꯨꯝ ꯁꯤꯟꯅ ꯍꯥꯏꯗꯤ ꯑꯩꯈꯣꯏꯅ ꯍꯥꯟꯅ ꯃꯥꯡꯖꯧꯅꯅ ꯑꯩꯈꯣꯏꯉꯩ ꯄꯨꯜꯂꯞ ꯁꯤꯟꯍꯧ ꯇꯥꯔꯗꯤ ꯅꯛꯁꯜꯂꯛꯀꯥꯟꯗ ꯁꯤꯟꯕꯕꯨꯗꯤ ꯌꯥꯏ ꯑꯗꯨ ꯑꯣꯏꯇꯥꯔ ꯑꯗꯨ ꯃꯥꯡꯖꯧꯅꯅ ꯁꯤ ꯁꯤꯃ ꯄꯥꯝꯃꯤ ꯁꯤ ꯇꯧꯏ ꯄꯩꯁꯥ ꯅꯨꯡꯁꯥꯒꯤꯕꯨ ꯑꯣꯏꯔꯣ ꯑꯃꯒꯤꯕꯨ ꯑꯣꯏꯔꯣ ꯃꯃꯥꯡꯗꯩ ꯍꯥꯟꯅ ꯈꯟꯅꯔ ꯂꯩꯕ ꯄꯣꯠꯁꯤꯅꯗꯤ ꯐꯗꯣꯏꯅꯤꯗꯅ ꯑꯗꯨꯗꯨꯅ ꯑꯩꯅ ꯅꯪꯉꯣꯟꯗ ꯍꯥꯟꯅ ꯍꯪꯒꯦꯅ ꯇꯧꯔꯛꯄ ꯑꯗꯨꯗꯨꯒ ꯑꯩꯈꯣꯏꯉꯩ ꯄꯨꯜꯂꯞ ꯑꯃꯨꯛ ꯇꯥꯟꯅꯔꯁꯦ ꯑꯩ ꯊꯣꯛꯂꯛꯑꯀꯥꯟꯗ
ꯍꯣꯌ ꯌꯥꯏꯌꯦ ꯇꯥꯟꯅꯖꯦ ꯑꯩ ꯑꯩꯒꯤꯗꯤ ꯃꯤ ꯌꯥꯝꯕꯨꯗꯤ ꯂꯥꯛꯑꯣꯏ ꯑꯩꯈꯣꯏ ꯈꯔ ꯂꯥꯛꯑꯅꯤ ꯏꯁꯩ ꯁꯛꯄ ꯈꯔ ꯑꯃꯅꯤ ꯑꯅꯤꯒ ꯌꯥꯎꯍꯜꯂꯛꯀꯦ ꯏꯁꯩꯒ ꯁꯛ ꯌꯥꯅꯕ ꯑꯩꯈꯣꯏꯖꯦ
ꯑ ꯌꯥꯝ ꯐꯔꯦ ꯅꯪꯅ ꯑꯗꯨꯃꯥꯏꯅꯒ ꯍꯧꯗꯣꯔꯛꯏꯗꯣ ꯍꯣꯏ ꯏꯁꯩ ꯁꯛꯄ ꯈꯣꯠꯄꯗꯨꯖꯨ ꯍꯥꯏꯗꯤ ꯀꯣꯏꯕꯕꯨ ꯆꯠꯂꯗꯤ ꯑꯗꯨꯃꯥꯏꯅ ꯈꯤꯇꯪ ꯂꯥꯡꯕ ꯈꯣꯠꯄ ꯍꯥꯏꯕꯁꯤꯃꯗꯤ ꯑꯩꯈꯣꯏꯗ ꯈꯤꯇꯪ ꯅꯨꯡꯉꯥꯏꯗꯣꯏꯅꯤꯗꯅ ꯁꯨꯝ ꯀꯣꯏꯕ ꯆꯠꯂꯤꯅꯤ ꯈꯣꯠꯂꯤꯅꯤ ꯉꯥꯏꯍꯥꯛ ꯃꯖꯕ ꯃꯐꯝ ꯌꯦꯡꯉ ꯈꯣꯠꯂꯒ ꯐꯣꯇꯣ ꯀꯥꯞꯄ ꯈꯣꯠꯄ ꯁꯨꯝ ꯂꯩꯕ ꯕꯤꯠꯁꯨ ꯂꯩꯇꯦꯗꯅ ꯑꯗꯨꯗꯨꯅ ꯁꯨꯝ ꯅꯃꯥꯟꯅꯕ ꯏꯁꯩ ꯁꯛꯄ ꯈꯣꯠꯄ ꯍꯥꯏꯗꯣ ꯄꯨꯔꯑꯣ ꯁꯤꯗ ꯑꯩꯈꯣꯏꯁꯨ ꯏꯃꯥꯟꯅꯕꯤ ꯏꯁꯩ ꯁꯛꯑ ꯑꯗꯨꯝ ꯃꯣꯏꯅ ꯁꯛꯂꯛꯑꯗꯤ ꯑꯩꯈꯣꯏꯁꯨ ꯑꯗꯨꯝ ꯃꯈꯥ ꯇꯥꯅ ꯑꯗꯨꯝ ꯁꯛꯄ ꯈꯣꯠꯄꯗꯨꯝꯗꯤ ꯑꯗꯨꯝ ꯇꯧꯔꯛꯑꯅꯤ ꯑꯗꯩꯗꯤ ꯌꯥꯝ ꯅꯨꯡꯉꯥꯏꯗꯣꯏ ꯖꯥꯅꯤꯗ ꯁꯨꯃꯥꯏꯅ ꯅꯣꯡ ꯐꯥꯗꯣꯛ ꯀꯣꯏꯕ ꯆꯠꯊꯣꯛꯇꯅ ꯆꯠꯄ ꯈꯣꯠꯄ ꯍꯥꯏꯖꯦ ꯌꯥꯝ ꯅꯨꯡꯉꯥꯏꯗꯣꯏ ꯖꯥꯠ ꯑꯅꯤꯗ ꯑꯗꯨꯅ ꯁꯨꯝ ꯀꯨꯏꯔꯦꯗꯅ ꯑꯩꯈꯣꯏ ꯀꯣꯏꯕ ꯆꯠꯈꯤꯗꯕ ꯑꯗꯨꯗꯨꯅ ꯑꯩꯅ ꯌꯨꯝꯗ ꯊꯣꯛꯂꯛꯏꯉꯩ ꯑꯩꯅ ꯑꯃꯨꯛ ꯆꯪꯗ꯭ꯔꯤꯉꯩ ꯈꯣꯠꯇ꯭ꯔꯤꯉꯩꯗ ꯑꯗꯨꯝ ꯍꯥꯏꯗꯤ ꯀꯣꯏꯕ ꯆꯠꯍꯧꯁꯦꯕ ꯅꯠꯇ꯭ꯔꯗꯤ ꯁꯨꯝ ꯂꯥꯞꯅ ꯔꯅꯤ
ꯑ ꯑꯗꯣ ꯅꯪ ꯌꯨꯝ ꯊꯣꯛꯂꯛꯄ ꯍꯥꯏꯗꯨꯕꯨ ꯀꯌꯥꯝ ꯀꯨꯏꯅ ꯂꯩꯗꯣ ꯑꯗꯨꯝ ꯀꯨꯏꯅ ꯂꯩꯗꯣꯏ
ꯑꯩꯖꯦ ꯌꯨꯝ ꯊꯣꯛꯂꯛꯄ ꯍꯥꯏꯖꯦ ꯑꯩꯈꯣꯏꯖꯦ ꯀꯨꯏꯅꯗꯤ ꯀꯩꯁꯨ ꯂꯩꯔꯔꯣꯏ ꯍꯥꯏꯗꯤ ꯑꯩꯈꯣꯏꯒꯤ ꯑꯩꯅ ꯇꯝꯃꯤꯕ ꯀꯣꯂꯦꯖꯁꯦ ꯌꯥꯝꯅ ꯁꯨꯇꯤ ꯂꯤꯛꯄ ꯍꯥꯏ ꯇꯔꯦ ꯑꯗꯨꯗꯨꯅ ꯍꯥꯏꯗꯤ ꯅꯨꯃꯤꯠ ꯇꯔꯥꯅꯤ ꯅꯠꯇ꯭ꯔꯒ ꯅꯨꯃꯤꯠ ꯇꯔꯥꯃꯉꯥꯅꯤꯃꯨꯛꯀꯤ ꯁꯨꯇꯤ ꯊꯥꯏꯌꯦꯕ ꯑꯗꯨꯗꯨꯅ ꯑꯩꯈꯣꯏꯁꯦ ꯍꯥꯏꯗꯤ ꯀꯨꯏꯅ ꯂꯩꯕꯗꯤ ꯐꯪꯉꯔꯣꯏꯕ ꯅꯨꯃꯤꯠ ꯀꯨꯟꯅꯤꯃꯨꯛ ꯃꯌꯥ ꯅꯠꯇ꯭ꯔꯒꯅ ꯊꯥꯈꯥꯏ ꯁꯨꯃꯥꯏꯅ ꯍꯣꯏ ꯊꯥ ꯑꯃ ꯀꯩ ꯑꯃ ꯁꯨꯃꯥꯏꯅ ꯅꯠꯇ꯭ꯔꯗꯤ ꯎꯄꯥꯏ ꯂꯩꯇꯦꯕ ꯍꯥꯏꯗꯤ ꯑꯃꯨꯛ ꯑꯩꯅ ꯀꯣꯂꯦꯖ ꯌꯥꯝ ꯂꯦꯞꯄ ꯍꯥꯏꯁꯦ ꯑꯩ ꯑꯦꯇꯦꯟꯗꯦꯟꯁꯇ ꯑꯃꯨꯛ ꯃꯌꯥꯝ ꯋꯥꯠꯂꯛꯇꯣꯏꯅꯦꯕ ꯑꯗꯨꯗꯨꯅ ꯑꯩꯈꯣꯏꯗꯤ ꯑꯦꯇꯦꯟꯗꯦꯟꯁ ꯋꯥꯠꯂꯗꯤ ꯍꯥꯏꯗꯤ ꯑꯦꯛꯖꯥꯝ ꯊꯥꯕ ꯈꯣꯠꯄꯗꯨꯁꯨ ꯌꯥꯝ ꯕꯦꯔꯥ ꯕꯦꯔꯤ ꯂꯩꯌꯦꯕ ꯄꯩꯁꯥ ꯀꯩꯀꯩ ꯊꯤꯕꯕꯨ ꯑꯣꯏꯔꯣ ꯑꯔꯦꯝꯕꯇ ꯄꯩꯁꯥ ꯍꯨꯟꯗꯣꯛꯇꯣꯏꯅꯤꯗꯅ ꯑꯗꯨꯗꯨꯅ ꯀꯨꯏꯅꯗꯤ ꯂꯩꯔꯔꯣꯏ ꯌꯨꯝꯗ ꯗꯣ ꯑꯩꯅ ꯀꯨꯏꯅ ꯀꯨꯏꯅ ꯂꯩꯇ꯭ꯔꯖꯨ ꯅꯣꯡꯃꯇꯪ ꯑꯣꯏꯔꯖꯨ ꯅꯨꯃꯤꯠ ꯅꯤꯅꯤ ꯑꯣꯏꯔꯖꯨ ꯁꯨꯃꯥꯏꯅ ꯀꯣꯏꯕꯗꯤ ꯆꯠꯍꯧꯖꯦ
ꯌꯥꯏꯔꯦ ꯆꯠꯁꯦ ꯑꯗꯨꯝ ꯅꯪ ꯂꯥꯛꯑꯝꯗꯥꯏ ꯑꯣꯏꯗꯤ ꯃꯥꯡꯖꯧꯅꯅ ꯑꯗꯨꯝ ꯄꯥꯎ ꯐꯥꯎꯔꯛꯑꯣ ꯑꯩꯖꯦ ꯄꯣꯠ ꯇꯞꯄ ꯈꯣꯠꯄ ꯂꯩꯅꯤꯡꯉ ꯇꯞꯅꯤꯡꯉꯖꯨ ꯏꯃꯨꯡ ꯃꯅꯨꯡꯒꯤ ꯑꯣꯏꯖꯨ ꯑꯩꯒꯤꯕꯨ ꯑꯣꯏꯖꯨ ꯈ ꯇꯞꯐꯧꯒꯦ
ꯍꯣꯏ ꯍꯣꯏ ꯍꯣꯏ ꯍꯥꯏꯔꯛꯀꯦ ꯑꯗꯨꯕꯨꯗꯤ ꯑꯩꯁꯨ ꯍꯥꯏꯗꯤ ꯊꯣꯂꯛꯇꯧꯕꯕꯨꯗꯤ ꯀꯨꯏꯗ꯭ꯔꯕꯅꯦꯕꯀꯣ ꯅꯨꯃꯤꯠ ꯍꯥꯏꯗꯤ ꯇꯔꯥ ꯇꯔꯥꯉꯥꯅꯤꯃꯨꯈꯛ ꯃꯉꯥꯏꯔꯦ ꯊꯣꯛꯂꯛꯇꯧꯕꯗꯨꯗꯤ ꯑꯗꯨꯗꯨꯝ ꯑꯩꯅ ꯍꯥꯏꯗꯤ ꯑꯩꯅ ꯄꯣꯠ ꯆꯩꯩ ꯂꯩꯕ ꯆꯠꯂꯝꯗꯥꯏ ꯈꯣꯠꯂꯝꯗꯥꯏꯗꯣ ꯑꯗꯨꯗ ꯑꯩ ꯑꯗꯨꯝ ꯅꯪꯉꯣꯟꯗ ꯄꯥꯎ ꯐꯥꯎꯔꯛꯀꯦ ꯑꯗꯨꯗꯨꯒ ꯅꯪꯅ ꯁꯤꯃ ꯄꯥꯝꯃꯤ ꯁꯤꯃ ꯄꯥꯝꯃꯤ ꯍꯥꯏꯕꯗꯨꯅ ꯑꯗꯨꯝ ꯍꯥꯏꯔꯛꯑꯣ ꯑꯗꯨꯗꯨꯒ ꯑꯩ ꯑꯗꯨꯝ ꯂꯩꯔꯛꯑꯒꯦ ꯑꯗꯣ ꯑꯩ ꯊꯝꯃꯒꯦꯀꯣ ꯍꯣꯔꯦꯟ ꯑꯃꯨꯛ ꯀꯣꯟ ꯑꯃꯨꯛ ꯇꯧꯔꯛꯑꯒꯦ
ꯍꯣꯏ ꯑꯗꯨꯝ ꯇꯧ